ꯇꯥꯕ꯭ꯔꯣ
ꯍꯜꯂꯣ ꯇꯥꯏꯌꯦ
ꯑꯣ
ꯇꯥꯕ꯭ꯔꯣ ꯇꯥꯕ꯭ꯔꯣ
ꯇꯥꯕ꯭ꯔꯣ
ꯇꯥꯏꯌꯦ ꯑꯩꯗꯤ ꯇꯥꯏꯌꯦ ꯅꯪ ꯇꯥꯕ꯭ꯔꯣ
ꯆꯥꯛ ꯆꯥꯔꯕꯣ
ꯆꯥꯈ꯭ꯔꯦ ꯅꯣꯏꯗꯤ
ꯍꯂꯣ ꯑꯩ ꯀꯩꯝ ꯇꯥꯗꯤꯌꯦ
ꯇꯥꯕ꯭ꯔꯣ ꯇꯥꯕ꯭ꯔꯣ
ꯇꯥꯕ꯭ꯔꯣ
ꯍꯣꯏ ꯍꯣꯏ ꯇꯥꯏꯌꯦ ꯑꯩꯗꯤ ꯇꯥꯏꯌꯦ ꯅꯪ ꯇꯥꯕ꯭ꯔꯣ
ꯅꯦꯠꯋꯥꯛ ꯅꯨꯡꯉꯥꯏꯇꯕ ꯃꯥꯂꯦ ꯑꯩ ꯐꯣꯟꯅꯔ ꯅꯪꯒꯤ ꯅꯦꯠꯋꯥꯔꯛꯅꯔ ꯑꯩꯒꯤ ꯅꯦꯠꯋꯥꯔꯛꯅꯔ ꯈꯪꯗ꯭ꯔꯦ
ꯍꯜꯂꯣ
ꯇꯥꯕ꯭ꯔꯣ ꯍꯜꯂꯣ
ꯇꯥꯏꯌꯦ ꯑꯩꯗꯤ ꯇꯥꯏꯌꯦ ꯅꯪ ꯇꯥꯕ꯭ꯔꯣ
ꯍꯨꯝ ꯀꯔꯤ ꯇꯧꯔꯖꯥꯠꯅꯣ
ꯑꯩꯗꯤ ꯇꯥꯏꯌꯦ ꯅꯪ ꯇꯥꯕ꯭ꯔꯣ ꯀꯔꯤ ꯇꯧꯔ ꯂꯩꯕ꯭ꯔꯣ
ꯆꯥꯛ ꯆꯥꯔꯕꯣ
ꯆꯥꯈ꯭ꯔꯦ ꯅꯪ ꯆꯥꯔꯕꯣ
ꯍꯩꯃ ꯀꯔꯤꯅꯣ ꯇꯥꯗꯤꯌꯦ
ꯇꯥꯕ꯭ꯔꯣ ꯅꯥ
ꯐꯖꯗꯧꯔꯤ
ꯇꯥꯕ꯭ꯔꯣ
ꯑꯩꯅ ꯍꯥꯏꯗ꯭ꯔꯣ ꯌꯥꯗꯦꯅ ꯉꯁꯥꯏꯅ
ꯑꯩꯗꯤ ꯇꯥꯏꯌꯦ ꯅꯪ ꯀꯃꯥꯏꯅ ꯇꯥꯗꯕ꯭ꯔꯣ ꯀꯣ ꯅꯦꯠꯋꯥꯛ ꯐꯠꯇꯦ ꯍꯥꯏꯕ꯭ꯔꯥ
ꯇꯥꯕ꯭ꯔꯣ ꯑꯩꯅ ꯍꯥꯏꯁꯦ ꯑꯩ ꯀꯩꯝ ꯇꯥꯗ꯭ꯔꯦ
ꯑꯦ ꯅꯪ ꯇꯥꯕ꯭ꯔꯣ
ꯀꯩꯝ ꯇꯥꯗ꯭ꯔꯦ ꯀꯩꯝ ꯇꯥꯗ꯭ꯔꯦ
ꯑꯩꯗꯤ ꯇꯥꯏꯌꯦ ꯅꯪ ꯀꯃꯥꯏꯅ ꯇꯥꯗꯕ꯭ꯔꯣ ꯀꯣ
ꯈꯪꯗ꯭ꯔꯦ
ꯀꯔꯤ ꯇꯧꯔꯥ ꯂꯩꯕ꯭ꯔꯣ ꯆꯥꯛ ꯆꯥꯔꯕꯣ ꯉꯁꯤ ꯀꯩꯀꯩ ꯊꯕꯛ ꯇꯧꯔꯤꯒꯦ
ꯇꯥꯕ꯭ꯔꯣ ꯍꯩꯃ
ꯇꯥꯏꯌꯦ ꯇꯥꯏꯌꯦꯕ ꯇꯥꯕ꯭ꯔ ꯅꯪ ꯍꯜꯂꯣ
ꯇꯨꯝ ꯇꯨꯃꯤꯟꯅ ꯂꯩꯔꯁꯦ ꯍꯥꯏꯔꯣ ꯀꯔꯤꯅꯣꯕ
ꯇꯥꯌꯦ ꯍꯥꯏꯕꯅꯤ ꯅꯪ ꯇꯥꯗꯕ꯭ꯔꯣ ꯑꯩꯗꯤ ꯅꯪꯒꯤ ꯈꯣꯟꯖꯦꯜ ꯇꯥꯌꯦ ꯆꯥꯔꯦ
ꯑꯩꯗꯤ ꯉꯁꯤꯁꯦ ꯀꯩ ꯀꯩ ꯏꯟꯖꯥꯡꯔ ꯑꯩꯅ ꯆꯥꯈꯤꯕꯗꯣ ꯀꯥꯎꯔꯦ ꯑꯣ ꯌꯦꯟ ꯃꯈꯣꯡ ꯌꯦꯟ ꯃꯔꯤꯟ ꯃꯛ ꯀꯟ ꯀꯂꯦꯖꯥ ꯃꯉꯛ ꯑꯗꯨꯗꯣ ꯀꯪꯅ ꯉꯧꯔꯒ ꯀꯣꯕꯤꯗꯣ ꯆꯝꯐꯨꯠ ꯇꯧꯔꯦ ꯑꯗꯨꯒ ꯍꯋꯥꯏ ꯑꯁꯥꯡꯕꯤ ꯃꯅꯥꯗꯨꯒ ꯆꯝꯐꯨꯠ ꯇꯧꯔꯒ ꯆꯥꯔꯦ ꯌꯥꯝ ꯍꯥꯎꯅ ꯆꯥꯊꯣꯛꯈ꯭ꯔꯦ ꯆꯥꯛ ꯆꯥꯊꯣꯛꯑꯣ
ꯀꯔꯤ ꯀꯔꯤ ꯇꯧꯔ ꯂꯩꯕ꯭ꯔꯥ ꯉꯁꯤꯗꯤ
ꯇꯨꯝꯕꯅꯦ ꯑꯩꯗꯤ
ꯀꯔꯤ ꯀꯔꯤ ꯇꯧ ꯍꯣꯠꯅꯔꯤꯒꯦ ꯍꯧꯖꯤꯛꯀꯥꯟ ꯑꯩꯗꯤ ꯑꯗꯨꯝ ꯆꯥꯛ ꯆꯥꯔꯒ ꯃꯄꯥꯟꯗ ꯐꯝꯔꯥ ꯂꯩꯌꯦꯗ
ꯇꯥꯕ꯭ꯔꯣ ꯑꯩꯅ ꯉꯥꯡꯉꯤꯁꯦ
ꯇꯥꯌꯦ
ꯍꯩꯃꯥ ꯀꯔꯤ ꯇꯧꯔꯖꯥꯠꯅꯣ
ꯇꯥꯏꯌꯦ ꯍꯥꯏꯕꯅꯦ ꯇꯥꯏꯌꯦ ꯅꯪ ꯇꯥꯕ꯭ꯔꯣ ꯀꯔꯤ ꯇꯧꯔ ꯂꯩꯕ꯭ꯔꯣ
ꯉꯁꯤ ꯀꯩꯅꯣꯗ ꯆꯠꯄꯗꯣ ꯑꯥ ꯃꯣꯛꯇ ꯀꯩꯅꯣ ꯆꯠꯂꯦ ꯍꯥꯏꯕꯗꯣ
ꯑꯥꯏꯗꯤ ꯅꯪꯒꯤ ꯑꯥꯏꯗꯤ ꯅꯪꯒꯤ ꯃꯈꯣꯟ ꯑꯩꯗꯤ ꯅꯪꯒꯤ ꯃꯈꯣꯜ ꯂꯣꯏ ꯇꯥꯏꯌꯦ
ꯏꯁꯩ ꯁꯛꯄ ꯀꯩ ꯀꯩꯅꯣ ꯇꯧꯅꯤ ꯍꯥꯏꯗꯥꯏꯅꯦ ꯑꯗꯨ ꯆꯠꯄ ꯅꯨꯡꯉꯥꯏ
ꯅꯪꯅ ꯑꯩꯒꯤ ꯃꯈꯣꯟ ꯇꯥꯗꯦ ꯍꯩꯌꯦ ꯑꯩꯗꯤ ꯅꯣꯏ ꯅꯪꯒꯤ ꯃꯈꯣꯟ ꯂꯣꯏ ꯇꯥꯏꯌꯦ ꯀꯔꯤ ꯀꯔꯤ ꯇꯧꯔꯒ ꯂꯩꯕ꯭ꯔꯣ ꯅꯣꯏ ꯆꯥꯛ ꯆꯥꯔꯕꯣ ꯑꯩꯈꯣꯏꯗꯤ ꯆꯥꯈ꯭ꯔꯦ ꯅꯣꯏ ꯆꯥꯔꯕꯣ ꯍꯣꯏ ꯍꯣꯏ ꯍꯣꯏ ꯍꯣꯏ ꯃꯦꯁꯦꯁꯁꯨ ꯑꯗꯨꯝ ꯍꯥꯏꯔꯛꯀꯦ ꯅꯣꯏ ꯀ꯭ꯔꯤ ꯀ꯭ꯔꯤ ꯍꯣꯠꯅꯔꯤꯒꯦ
ꯀꯩꯀꯩ ꯃꯊꯦꯜꯗꯤ ꯇꯧꯔꯒꯦ ꯉꯁꯤ
ꯅꯦꯠꯋꯥꯛ ꯈꯔ ꯅꯨꯡꯉꯥꯏꯗꯕꯩ ꯃꯥꯜꯂꯦ
ꯀꯩ ꯀꯩ ꯃꯊꯦꯜ ꯆꯥꯔꯒꯦ ꯍꯥꯏꯕ ꯉꯁꯤ
ꯌꯦꯟ ꯆꯥꯏꯌꯦ ꯌꯦꯟ ꯆꯥꯏꯌꯦ ꯅꯣꯏꯗꯤ ꯀꯔꯤ ꯏꯟꯁꯥꯡ ꯆꯥꯔꯒꯦ
ꯑꯗꯣ ꯉꯁꯤ ꯑꯥ ꯀꯩꯅꯣ ꯅꯆꯟꯅꯨꯄꯤ ꯊꯤꯟꯕ ꯆꯠꯂꯒ ꯑꯗꯨ ꯅꯣꯏ ꯑꯥ ꯏꯁꯩ ꯁꯛꯄ ꯈꯣꯠꯄ ꯂꯥꯏꯈꯨꯔꯨꯝꯕ ꯑꯗꯨꯝ ꯆꯠꯀꯅꯤ ꯍꯥꯏꯕꯗꯣ ꯑꯗꯣ ꯅꯪ ꯑꯥ ꯍꯌꯦꯡꯁꯨ ꯑꯗꯨꯃꯥꯏꯅ ꯆꯠꯇꯣꯏꯔꯣ ꯅꯠꯇ꯭ꯔꯒ ꯉꯁꯤꯈꯛꯇ ꯆꯥꯔꯦ ꯑꯗꯨꯝ ꯆꯠꯄ꯭ꯔꯥ ꯅꯨꯡꯇꯤꯒꯤ ꯑꯗꯨꯝ ꯆꯠꯄ꯭ꯔꯥ ꯍꯌꯦꯡ ꯍꯌꯦꯡꯁꯨ ꯑꯃꯨꯛ ꯆꯠꯇꯣꯏꯔꯣ
ꯋꯥ ꯉꯥꯡꯉꯛꯑꯣ ꯑꯗꯨꯝ ꯀꯔꯤ ꯀꯔꯤ ꯍꯣꯠꯅꯔꯤꯒꯦ
ꯌꯦꯟ ꯆꯥꯔꯥꯗꯤ ꯌꯦꯟ ꯌꯦꯟ ꯆꯥꯔꯗꯤ ꯍꯥꯎꯔꯝꯅꯤ ꯑꯩꯈꯣꯏꯁꯨ ꯌꯦꯟ ꯆꯥꯌꯦ꯫ ꯌꯦꯟ ꯃꯈꯣꯡꯅꯦ ꯃꯔꯤꯟꯅꯦ ꯃꯀꯟ ꯀꯥꯂꯦꯆꯥ꯫ ꯑꯗꯨ ꯃꯅꯨꯡꯁꯥꯗꯣ ꯈꯔ ꯌꯥꯎꯔꯒ
ꯀꯪꯅ ꯑꯥ ꯃꯍꯤ ꯌꯥꯎꯗꯕꯤꯗ ꯑꯗꯨꯝ ꯊꯥꯎꯗꯣ ꯇꯥꯎꯔꯒ ꯀꯩꯅꯣ ꯇꯧꯕꯗꯨ ꯆꯝꯐꯨꯠ ꯑꯃꯥꯒ ꯑꯗꯨꯒ ꯀꯣꯕꯤꯗꯣ ꯀꯥꯡꯁꯣꯏ ꯑꯃ ꯇꯧꯔꯦ ꯑꯗꯨꯒ ꯐꯖꯅ ꯆꯥꯊꯣꯛꯈ꯭ꯔꯦ꯫
ꯑꯩꯈꯣꯏꯁꯨ ꯌꯦꯟ ꯆꯥꯏꯌꯦ ꯑꯗꯨꯝ ꯍꯥꯎꯋꯦ꯫
ꯎꯝ ꯆꯞ ꯃꯥꯟꯅꯩꯅ ꯑꯗꯨꯗꯤ ꯉꯁꯤꯖꯦ꯫ ꯅꯣꯏꯁꯨ ꯌꯦꯟ ꯆꯥꯔꯦ ꯑꯩꯈꯣꯏꯁꯨ ꯌꯦꯟ ꯆꯥꯔꯦ ꯃꯅꯥꯔꯦ꯫
ꯅ ꯊꯣꯡꯒꯦ?
ꯑꯩꯅ ꯊꯣꯡꯕꯅꯤꯗ ꯀꯅꯥ ꯊꯣꯡꯕꯤꯗꯣꯏꯅꯣ ꯑꯩ ꯑꯩ ꯅꯠꯇꯅ ꯀꯅꯥ ꯊꯣꯡꯗꯣꯏꯅꯣ? ꯃꯤ ꯂꯩꯇꯦ ꯑꯩꯈꯣꯏꯗꯤ ꯄꯨꯄꯨꯅꯦ ꯄꯣꯕꯣꯛꯅꯦ ꯑꯩꯅꯦ ꯑꯩꯈꯣꯏ ꯑꯍꯨꯝ ꯈꯛꯇꯕꯨ꯫ ꯀꯅꯥꯅ ꯊꯣꯡꯕꯤꯗꯣꯏꯅꯣ ꯑꯩ ꯊꯣꯡꯗ꯭ꯔꯗꯤ?
ꯑꯦ ꯑꯩ ꯅꯍꯥꯟ ꯅꯍꯥꯟꯂꯥ ꯉꯁꯥꯏꯔ ꯍꯥꯏꯈ꯭ꯔꯗꯨꯗꯤ꯫ ꯑꯩꯈꯣꯏꯗꯤ ꯃꯤ ꯂꯩ
ꯑꯥ ꯊꯕꯛ ꯆꯠꯄ ꯑꯗꯨꯝ ꯈꯣꯠꯄꯗꯣ ꯇꯧꯕꯅꯤꯅ ꯃꯤ ꯀꯅꯥꯝꯗ ꯆꯥꯛ ꯊꯣꯡꯕꯤꯅꯕ ꯈꯣꯠꯄ ꯑꯗꯨꯝ ꯂꯩꯇꯦ ꯑꯩꯅ ꯊꯣꯡꯗ꯭ꯔꯗꯤ꯫
ꯌꯨꯝ ꯄꯥꯟꯅꯤꯡꯗ ꯌꯨꯝ ꯌꯨꯝ ꯄꯥꯟꯅꯤꯡꯗ꯭ꯔꯤꯕꯣ?
ꯑꯦ ꯑꯗꯨꯗꯤ ꯍꯪꯒꯅꯨꯍꯦ ꯇꯜꯂꯦ꯫
ꯌꯨꯝ ꯄꯥꯟꯅꯤꯡꯗ꯭ꯔꯤꯕꯣ?
ꯄꯥꯅꯤꯡꯗꯦ ꯌꯨꯝꯒ ꯄꯥꯅꯤꯡꯗꯦ꯫ ꯀꯗꯥꯏꯗꯒꯤ ꯑꯩꯈꯣꯏꯗꯤ ꯄꯩꯁꯥꯗꯨ ꯐꯖꯥꯅ ꯇꯥꯜꯂꯒ ꯀꯣꯏꯅꯤꯡꯕ ꯀꯣꯏ ꯃꯐꯝꯗ ꯀꯣꯏ꯫ ꯎꯝ ꯀꯗꯥꯏꯗꯒꯤ ꯑꯩꯈꯣꯏꯗꯤ ꯌꯨꯝꯒ ꯄꯥꯟꯖꯔꯔꯣꯏ꯫ ꯑꯩꯈꯣꯏ ꯃꯃꯥꯈꯣꯏ ꯕꯕꯥꯍꯣꯏꯗ ꯑꯗꯨꯝ ꯂꯩꯔꯒꯦ꯫
ꯄꯥꯟꯍꯜꯂꯣ ꯅꯠꯇ꯭ꯔꯗꯤ ꯑꯃꯨꯛꯀ ꯅꯨꯉꯥꯢꯔꯣ ꯅꯨꯡꯉꯥꯏꯔꯣꯏꯌꯦ ꯋꯥꯅꯤ꯫
ꯑꯉꯥꯡ ꯑꯣꯏꯔꯤꯉꯩꯗ ꯏꯟꯖꯣꯏ ꯇꯧꯕꯤꯍꯧꯗ꯭ꯔꯗꯤ ꯑꯩ ꯌꯨꯝ ꯄꯥꯜꯂꯅꯤ ꯑꯉꯥꯡꯒꯤ ꯑꯃꯨꯛ ꯏꯃꯨꯡꯒꯤ ꯑꯃꯨꯛ ꯑꯁ ꯀꯗꯥꯏꯗꯒꯤ ꯉꯝꯖꯔꯔꯣꯏ
ꯅꯪ ꯑꯃꯨꯛꯀ ꯐꯪꯗꯗꯤ ꯅꯨꯡꯉꯥꯏꯇꯦ ꯑꯈꯣꯏꯁꯨ ꯑꯗꯨꯒꯤ ꯃꯇꯝ ꯈꯥ ꯉꯜꯂꯤꯉꯩꯗ ꯑꯗꯨꯝ ꯌꯨꯝ ꯄꯥꯜꯍꯜꯂꯨꯔꯣ
ꯃꯥꯇꯝꯗ ꯂꯥꯛꯆꯁꯅꯤ ꯄꯥꯅꯤꯡꯕ ꯃꯇꯝꯗ ꯑꯗꯨꯝ ꯐꯪꯉꯔꯣꯢ ꯀꯥꯏꯅ ꯑꯦ ꯉꯝꯖꯔꯔꯣꯢ ꯌꯨꯝꯒ ꯄꯥꯟꯖ ꯅꯤꯡꯗꯦ꯫
ꯀꯨꯏꯅ ꯂꯩꯁꯕꯤ ꯂꯩ ꯁꯥꯕꯗꯣ ꯐꯠꯇꯦ꯫
ꯏꯁ! ꯀꯨꯏꯅ ꯂꯩꯁꯥꯕꯤ ꯑꯣꯏꯒꯦꯔꯥ ꯑꯔꯤꯕꯤ ꯑꯣꯏꯒꯦꯔꯥ ꯑꯈꯣꯏꯗꯤ ꯄꯩꯁꯥ ꯄꯥꯏꯔꯗꯤ ꯂꯣꯏꯔꯦ꯫ ꯄꯩꯁꯥꯗꯨ ꯐꯖꯅ ꯄꯩꯁꯥ ꯇꯥꯟꯈꯤꯒꯦ꯫ ꯑꯗꯨꯗ ꯑꯈꯣꯢ ꯃꯝ
ꯀꯔꯤ-ꯀꯔꯤ ꯀꯃꯥꯏꯅ ꯇꯧꯔꯤꯒꯦ ꯅꯣꯏꯗ꯫
ꯎꯝ ꯍꯧꯖꯤꯛ ꯈꯪꯗꯤꯌꯦ ꯅꯣꯡ ꯇꯥꯕ ꯇꯥꯗꯕ ꯃꯅꯨꯡꯗ ꯂꯩꯕꯅꯤꯅ ꯈꯪꯗ꯭ꯔꯦ ꯖꯤꯡꯒ ꯁꯥꯕ ꯌꯨꯝꯗ ꯂꯩꯔꯗꯤ ꯈꯪꯗꯣꯢꯕ ꯆꯦꯛꯅ ꯁꯥꯕ ꯌꯨꯝꯗ ꯂꯩꯕꯅꯤꯅ ꯅꯣꯡ ꯇꯥꯕ꯭ꯔꯥ ꯇꯥꯗꯕ꯭ꯔꯥ ꯈꯪꯗꯦ ꯃꯄꯥꯟ ꯊꯣꯛꯑꯗꯤ ꯈꯪꯅꯤ ꯃꯩꯗꯤ ꯑꯗꯨꯝ ꯂꯥꯛꯏꯗ ꯍꯣꯏ
ꯀꯅꯥ ꯀꯅꯥ ꯂꯩꯒꯦ ꯅꯣꯢ ꯀꯔꯤ ꯇꯧꯔ ꯂꯩꯕ꯭ꯔꯣ
ꯃꯩ ꯂꯥꯛꯑꯦ ꯐꯦꯟ ꯊꯥꯔ ꯑꯗꯨꯝ ꯇꯨꯝꯃꯦ ꯃꯩ ꯂꯥꯛ ꯇ꯭ꯔꯗꯤ ꯑꯩꯈꯣꯏꯗꯤ ꯇꯨꯝꯕ ꯌꯥꯗꯦ ꯁꯥꯃꯟꯕꯒꯤ ꯏꯁ ꯏꯊꯟꯗ ꯂꯩꯌꯦ ꯀꯅꯥꯝꯇ ꯂꯩꯇꯦ ꯀꯣꯏꯕ ꯎꯝ ꯄꯨ ꯄꯨꯍꯣꯏ ꯕꯨꯕꯣꯛꯍꯣꯏꯁꯨ ꯇꯨꯝꯈ꯭ꯔꯦ ꯔꯨꯝ ꯑꯃꯗ ꯑꯩ ꯏꯊꯟꯇ ꯔꯨꯝ ꯑꯃꯗ
ꯁ꯭ꯀꯨꯜꯒꯤ ꯃꯤꯡ ꯀꯔꯤ ꯀꯧꯔꯒꯦ ꯑꯗꯨꯗꯤ ꯅꯣꯏ ꯅꯪꯅ ꯑꯣꯖꯥ ꯇꯧꯕꯒꯤ ꯁ꯭ꯀꯨꯜꯗꯣ
ꯑꯈꯣꯏ ꯁ꯭ꯀꯨꯜꯒꯤ ꯃꯤꯡꯗꯤ ꯁꯤꯗꯤꯑꯁ ꯀꯧꯋꯦ ꯃꯤ ꯌꯥꯝ ꯑꯁ ꯈꯪꯗꯦꯗ ꯌꯥꯝꯗꯦ ꯍꯥꯏꯇꯥꯔꯦ ꯇꯨꯏꯁꯟ ꯂꯧꯕꯗꯧꯅ ꯑꯗꯨꯝ ꯇꯧꯕꯅꯤ
ꯃꯐꯝ
ꯄꯥꯛꯅꯗꯤ ꯀꯩꯅꯣ ꯇꯧꯗꯦ ꯑꯝ ꯃꯤ ꯌꯥꯝꯕꯒ ꯀꯩꯅꯣ ꯇꯧꯕꯗꯣ ꯑꯗꯨꯝ ꯇꯧꯗ꯭ꯔꯤ ꯃꯤꯗꯤ ꯌꯥꯝꯗꯦ ꯃꯦꯕꯤ ꯑꯔꯥꯎꯟ ꯎꯝ ꯇꯨ ꯐꯤꯐꯇꯤ ꯑꯣꯔ ꯃꯦꯕꯤ
ꯀꯗꯥꯏꯗꯒꯤ ꯃꯥꯁꯇꯔ ꯑꯣꯏꯕꯅꯣ ꯍꯦꯠ ꯃꯥꯁꯇꯔ ꯍꯥꯌꯦ ꯉꯝꯖꯔꯔꯣꯏ
ꯏꯁꯇꯨꯗꯦꯟꯠ ꯈꯣꯏꯕꯨꯗꯤ ꯌꯥꯝ ꯐꯨꯔꯨꯅꯨꯀꯣ ꯑꯗꯨꯒꯨꯝꯕ ꯐꯠꯇꯦ ꯍꯥꯏꯕꯅꯦ